ꯇꯥꯕ꯭ꯔꯣ ꯎꯝ ꯉꯁꯥꯏꯉꯩ ꯇꯥꯗꯕꯒꯤꯅꯦ ꯑꯣ ꯀꯣꯏ ꯆ ꯇꯦꯑꯣ
ꯆꯠꯂꯦ ꯍꯧꯖꯤꯛ
ꯉꯜꯂꯤ ꯀꯣ ꯅꯪꯗꯤ
ꯉꯜꯂꯦ ꯎꯄꯩ ꯂꯩꯇꯦ ꯃꯤ ꯃꯈꯥ ꯌꯧꯕ ꯄꯥꯎꯅꯤꯅ
ꯀꯩ ꯏꯟꯁꯥꯡ ꯆꯥꯔꯒ ꯆꯠꯂꯤꯔꯣ
ꯀꯥꯡꯁꯣꯏꯅꯤꯗ
ꯑꯩꯖꯨ ꯍꯧꯖꯤꯛ ꯍꯧꯖꯤꯛ ꯊꯣꯡꯉꯒ ꯂꯩ ꯑꯩꯁꯨ ꯀꯥꯡꯁꯣꯏ ꯊꯣꯡꯑꯦ ꯑꯗꯨ ꯑꯂꯨꯒ ꯃꯣꯔꯣꯛ ꯑꯇꯦꯛꯄꯗꯣ
ꯑꯥ
ꯑꯗꯨꯒ ꯃꯔꯣꯏ ꯏꯁꯄ꯭ꯔꯤꯡ ꯑꯣꯅꯤꯌꯟꯁ ꯌꯥꯝ ꯍꯥꯎꯔꯒ ꯊ ꯊꯣꯡꯒꯦ ꯇꯧꯔꯤ
ꯅꯣꯏꯗꯤ ꯊꯕꯛ ꯆꯠꯅꯗꯕꯅꯤꯅ ꯅꯨꯡꯉꯥꯏꯔꯦ
ꯍꯣꯔꯦꯟ ꯆꯠꯅꯤ ꯑꯃꯨꯛꯀ ꯍꯣꯔꯦꯟ ꯏꯟꯇ꯭ꯔꯚꯤꯌꯨ ꯑꯃ ꯂꯩꯌꯦ
ꯀꯥꯏꯗꯥ
ꯑꯩꯁꯨ ꯀꯣꯅꯨꯡ ꯃꯃꯥꯡꯗ ꯍꯥꯏꯌꯦ ꯑꯟꯗ꯭ꯔꯣ ꯄꯥ꯭ꯔꯛꯀꯤ ꯑꯩ ꯃꯐꯝꯗꯤ ꯑꯦꯛꯖꯦꯛ ꯈꯪꯗꯦ ꯑꯗꯨꯗꯣ ꯂꯥꯛꯑꯣ ꯍꯥꯏꯕꯀꯣ ꯁꯦꯜꯁ ꯄ꯭ꯔꯃꯣꯗ ꯇꯔ ꯒꯤꯅꯦꯁꯨ ꯍꯥꯏꯌꯦ ꯑꯗꯣ ꯈꯪꯗꯦ ꯃꯦꯗꯤꯁꯤꯟ ꯑꯁꯦ ꯍꯤꯗꯥꯛ ꯂꯤꯐ ꯍꯦꯜꯗꯤ ꯂꯥꯏꯐ ꯍꯥꯏꯅ ꯍꯥꯏꯌꯦ ꯃꯣꯏꯒꯤꯗꯣ ꯍꯤꯗꯥꯛꯀꯤ ꯌꯣꯟꯕꯁꯨ ꯃꯥꯜꯂꯦ ꯈꯪꯗꯦ ꯑꯦꯛꯖꯦꯛ ꯂꯥꯛꯑꯒ ꯈꯪꯗꯣꯏꯅꯦ
ꯑꯣꯏꯗꯧ ꯃꯥꯜꯂꯛꯇꯦ ꯍꯥꯏꯗꯤ ꯑꯃꯗꯨꯗꯤ
ꯎꯝ ꯍ ꯍꯥꯏꯕꯗꯤ ꯃꯥ ꯀꯩꯗꯧꯏꯅꯤ ꯃꯥ
ꯊꯕꯛ ꯆꯠꯈ꯭ꯔꯕꯣꯕꯥ
ꯊꯕꯛ ꯇꯣꯛꯈ꯭ꯔꯦ ꯅꯍ ꯥꯟꯅ
ꯑꯣ ꯑꯗꯨ ꯅꯣꯏꯅꯤ ꯆꯠꯃꯤꯟꯅꯗꯣꯏꯔꯣ
ꯑꯩꯅ ꯃꯉꯣꯟꯗꯀꯣ ꯑꯩꯅꯗꯤ ꯃꯉꯣꯟꯗ ꯑꯩꯅ ꯆꯠꯄ ꯈꯨꯗꯤꯡ ꯏꯟꯇꯔꯚꯤꯌꯨꯗꯣ ꯅꯪꯁꯨ ꯌꯥꯎꯍꯜꯂꯣ ꯍꯥꯏꯔꯒ ꯃꯥꯗꯣ ꯌꯥꯎꯅꯤꯡꯗꯦ ꯍꯥꯏ ꯈꯪꯗꯦ ꯑꯩ ꯍꯥꯏꯅꯤꯡꯉꯥꯏ ꯂꯩꯇ꯭ꯔꯦ ꯌꯥꯎꯗꯦ ꯍꯥꯏꯕꯅꯦꯕ ꯑꯩ ꯍꯣꯔꯦꯟ ꯈꯪꯗꯦ ꯑꯩꯅ ꯑꯩ ꯆꯠꯄ ꯊꯕꯛꯇꯣ ꯅꯪꯁꯨ ꯌꯥꯎꯍꯜꯂꯣ ꯍꯥꯏꯕꯗꯤ ꯑꯥ ꯑꯗꯨꯝ ꯆꯥꯟꯁ ꯂꯩꯌꯦꯅ ꯂꯩꯃꯤꯟꯅꯕꯅꯦ ꯑꯗꯨꯝ ꯄꯨꯟꯅ ꯆꯠꯄ ꯌꯥꯏ ꯑꯗꯨꯝ ꯈꯣꯠꯄ ꯑꯗꯨ ꯍꯥꯏꯕ ꯌꯥꯏꯕ ꯑꯗꯨꯗ ꯍꯥꯏꯌꯨ ꯍꯥꯏꯒ ꯃꯥ ꯑꯗꯨ ꯑꯁ ꯇ ꯇꯜꯂꯦ ꯑꯩ ꯇꯧꯅꯤꯡ ꯇꯧꯅꯤꯡꯗꯦ ꯑꯗꯨꯝꯃꯥꯏ ꯍꯥꯏꯕꯒꯤ ꯈꯪꯗꯦ ꯃꯥꯁꯦ ꯉꯁꯤꯁꯨ ꯊꯦꯡꯅ ꯍꯧꯒꯠꯂꯦ ꯍꯥ
ꯊꯕꯛ ꯑꯐꯕ ꯌꯥꯝ ꯂꯩꯕ ꯖꯥꯠꯂꯕ
ꯏꯁ ꯑꯩꯅꯅꯦ ꯉꯔꯥꯡ ꯍꯥꯏꯕꯅꯦ ꯍꯥꯎꯁ ꯀꯤꯞꯄꯤꯡ ꯈꯛꯇ ꯍꯥꯎꯁ ꯀꯤꯞꯄꯤꯡꯒꯤ ꯊꯕꯛ ꯈꯛꯇ ꯌꯦꯡꯂ ꯅꯨ ꯅꯪꯗꯤ ꯑꯥꯎꯠꯁꯥꯏꯠꯇ ꯆꯠꯂꯒ ꯑꯦꯛꯁꯄꯤꯔꯤꯌꯦꯟꯁ ꯌꯥꯎꯕꯅꯤꯅ ꯑꯃꯁꯨ ꯑꯃꯁꯨ ꯌꯦꯡꯉꯣ ꯍꯥꯏꯕꯅꯦꯕ ꯃꯥ ꯆꯠꯅꯤꯡꯗꯦ ꯍꯥꯏ ꯑꯥ
ꯁꯥꯗ꯭ꯔꯣ ꯁꯥꯥꯏ ꯌꯥꯝꯅ
ꯑꯁ ꯃꯝꯃꯦ ꯅꯨꯡꯁꯥꯁꯦ ꯀꯩꯅꯣ
ꯑꯩ ꯉꯁꯥꯏ ꯉꯔꯥꯡꯗꯣ ꯏꯔꯨꯗ꯭ꯔꯕꯅꯤꯅ ꯑꯩꯗꯣ ꯏꯔꯨꯗ꯭ꯔꯦ ꯇꯨꯝꯅꯤꯡꯃꯟꯗꯅ ꯗꯨꯒ ꯑꯗꯨꯒ ꯉꯁꯤ ꯑ ꯑꯌꯨꯛ ꯇ ꯏꯔꯨꯒꯦ ꯇꯧꯔꯒ ꯑꯃꯨꯛ ꯏꯪꯕ ꯋꯥꯅꯦꯗ ꯑꯗꯨ ꯂꯨꯗꯦ ꯑꯃꯨꯛ
ꯑꯩꯈꯣꯏꯗꯤ ꯊꯦꯡꯅ ꯏꯔꯨꯋꯦ ꯆꯥꯛ ꯑꯟꯁꯥꯡ ꯊꯣꯡ ꯕ ꯂꯣꯏꯔꯒ ꯏꯔꯨꯕꯅꯦꯕ
ꯑꯩꯁꯨ ꯂꯨꯒꯦ ꯇꯧꯕꯅꯦ ꯑꯗꯨ ꯇꯜꯂꯛꯑ
ꯍꯧꯒꯠꯄꯗꯤ ꯂꯣꯏꯔꯦ ꯂꯣꯏꯅ ꯅꯥꯕꯗꯨ ꯑꯗꯨꯒꯤ ꯑꯁ ꯊꯦꯡꯁꯤꯁꯨ ꯍꯧꯒꯠꯂꯦ ꯅꯪꯗꯤ ꯀꯩꯁꯨ ꯇꯧꯗꯕ꯭ꯔꯥꯅꯦ
ꯈꯨꯠ ꯈꯣꯡꯒꯗꯤ ꯌꯥꯝ ꯅꯥꯕꯗꯤ ꯅꯠꯇꯦ ꯑꯗꯨ ꯇꯨꯝꯕꯗꯤ ꯌꯥꯝ ꯅꯨꯡꯉꯥꯏ ꯑꯗꯨꯒ ꯄꯨꯡ ꯑꯍꯨꯡ ꯑꯗꯨꯗꯥꯏꯗ ꯑꯁ ꯄꯨꯛ ꯅꯨꯡꯉꯥꯏꯔꯛꯇꯕꯒꯤ ꯇꯣꯏꯂꯦꯠ ꯑꯃꯨꯛ ꯆꯠꯂꯦ
ꯑꯦꯁ ꯑꯩ ꯊꯦꯡꯅ ꯍꯧꯒꯠ ꯂ
ꯇꯥꯏꯃꯤꯡꯗ
ꯅꯤꯄꯥꯟ ꯑꯗꯨꯋꯥꯏꯗꯔꯥ ꯍꯧꯒꯠꯄꯗꯣ ꯑꯩꯅ
ꯎꯝ ꯏ ꯑꯩ ꯂꯣꯏꯔꯒ ꯏꯅꯥꯎ
ꯀꯩ ꯑꯦꯟꯁꯥꯡ ꯆꯥꯕꯤꯕꯒꯤꯔꯣ
ꯆꯠꯂꯦ ꯍꯥꯏꯌꯦ ꯉꯁꯥꯏ ꯐꯣꯟꯇꯧꯕꯗ
ꯍꯝꯍꯝ ꯅꯣꯡꯅꯤꯡꯉꯦ ꯀꯩ ꯑꯦꯟꯁꯥꯡ ꯆꯥꯕꯗꯨꯒꯤꯔ ꯑꯣ ꯑꯗꯨꯏꯁꯨ ꯑꯣꯏꯔꯝꯒꯅꯤ
ꯄꯨꯛ ꯅꯥꯕꯗ ꯈꯥꯡꯕ ꯌꯥꯕ ꯈꯥꯡꯉꯦ ꯑꯗꯨ ꯉꯝꯗꯕꯇꯛ
ꯑꯁ ꯑꯗꯨꯗꯣ ꯇꯨꯝꯕ ꯌꯥꯗꯕꯅꯦ ꯑꯗꯨꯃꯥꯏꯅ ꯇꯧꯕꯗꯣ ꯄꯨꯛ ꯅꯥꯕꯗꯣ ꯇꯨꯝꯒꯦ ꯍꯥꯏꯅꯁꯨ ꯇꯧꯔꯒ ꯀꯣ ꯃꯥꯡꯗꯁꯨ ꯑꯗꯨꯝ ꯀꯩ ꯍꯥꯏꯗꯣꯏꯅꯣ ꯅꯨꯡꯉꯥꯏꯇꯕꯗꯣ ꯇꯣꯕ꯭ꯔꯁꯨ ꯑꯗꯨꯒꯤ ꯆꯥꯠꯄꯅ ꯐꯥꯕꯅꯦ ꯇꯣꯏꯂꯦꯠ ꯆꯠꯄꯅ
ꯌꯥꯝ ꯇꯨꯝꯕ ꯅꯨꯡꯉꯥꯏꯕ ꯇꯥꯏꯃꯤꯡꯅꯦꯕ ꯅꯠꯇ꯭ꯔꯦ ꯏꯃꯥꯟꯕꯤ ꯒ ꯏꯃꯥꯟꯕꯤꯒ ꯆꯠꯂꯦ
ꯃꯟꯗꯦꯁꯦ ꯊꯕꯛ ꯆꯠꯄꯗꯤ ꯇꯟꯕꯅꯤꯀꯣ
ꯂꯧ ꯊꯣꯛꯑꯁꯤꯔ ꯈꯜꯂꯤꯅꯦ ꯇꯟꯕꯩ ꯑꯗꯨ ꯍꯪꯅꯤꯡꯉꯥꯏꯁꯨ ꯑꯃꯨꯛ ꯇꯟꯕꯒꯤ
ꯁꯟꯗꯦꯁꯦ ꯑꯃꯨꯛ ꯇꯟꯕꯀꯣ ꯃꯟꯗꯦ ꯁꯨꯇꯤ ꯑꯣꯏꯕ ꯅꯨꯃꯤꯠ ꯁꯦ ꯈꯔ ꯅꯨꯡꯉꯥꯏꯒꯅꯤ ꯃꯗꯟꯗꯦ ꯍꯣꯏ
ꯁꯇ꯭ꯔꯗꯦꯒꯨꯝꯕ ꯐ꯭ꯔꯥꯏꯗꯦꯒꯨꯝꯕꯗꯤ ꯅꯨꯡꯉꯥꯏꯌꯦ ꯑꯣ
ꯑꯥ ꯃꯤ ꯈꯥꯔ ꯗꯨꯀꯥꯟꯒꯤ ꯃꯤꯗꯨ ꯈꯥꯔ ꯗꯨꯀꯥꯟꯒꯤꯗꯤꯀꯣ ꯃꯟꯗꯦ ꯁꯨꯇꯤ ꯂꯩꯕꯅꯦꯕ ꯍꯥꯏꯕꯗꯤ ꯁꯟꯗꯦꯁꯦ ꯁꯨꯇꯤ ꯂꯩꯇ꯭ꯔꯒ ꯃꯟꯗꯦ ꯁꯨꯇꯤ ꯄꯤꯕꯗꯣ ꯑꯗꯨꯃꯥꯏꯅꯁꯨ ꯌꯥꯎ ꯕꯅꯦ
ꯑꯗꯨꯅ ꯐꯩꯗ
ꯎꯝ ꯑꯗꯨ ꯑꯣꯏꯔꯁꯨ ꯁꯟꯗꯦ ꯀꯣꯏ ꯊꯣꯛꯅꯤꯡꯉꯥꯏꯗꯣ ꯃꯇꯝ ꯐꯪꯗꯕꯅꯤꯅ ꯑꯃꯔꯣꯝꯗ ꯍꯥꯏꯔꯗꯤ ꯐꯠꯇꯦ ꯁꯟꯗꯦ ꯁꯨꯇꯤ ꯂꯩꯇꯕꯁꯨ ꯁꯟꯗꯦꯗꯗꯤ ꯅꯨꯡꯉꯥꯏꯕ
ꯑꯗꯨꯗꯨꯅ ꯃꯣꯏ ꯃꯥ ꯌꯨꯝ ꯑꯩꯈꯣꯏ ꯃꯥꯅ ꯇꯧꯔꯛꯑꯗꯤ ꯁꯟꯗꯦꯒꯨꯝꯕ ꯁꯨ ꯄꯤ ꯄꯤꯗ꯭ꯔꯣ ꯍꯥꯏ ꯄꯤꯗꯦ ꯍꯥꯏꯔꯗꯤ ꯑꯃꯨꯛ ꯍꯥꯏꯗꯣꯏꯕ
ꯍꯣꯏ ꯑꯗꯨꯅꯦ ꯌꯨꯝꯗ ꯂꯩꯕꯁꯤꯡꯀꯣ ꯎꯝ ꯁꯟꯗꯦꯗ ꯁꯨꯇꯤ ꯂꯩꯗꯕ ꯊꯕꯛꯇꯤ ꯇꯧꯒꯅꯨ ꯍꯥꯏꯔꯛ ꯑꯗꯨꯅꯦ ꯑꯃꯨꯛꯀ ꯑꯝ ꯑꯗꯨꯅꯦ ꯈꯣꯏꯒꯤꯁꯦ ꯐꯔꯛ ꯇꯥ
ꯍꯥꯏꯗꯤ ꯊꯕꯛ ꯂꯩꯕ ꯀꯥꯟꯗꯗꯤ
ꯗꯨꯅꯦ ꯈꯣꯡꯑꯁꯤ ꯂꯣꯏꯔꯦꯍꯦ
ꯀꯥꯏ ꯆꯠꯈ꯭ꯔꯕ ꯑꯃꯗꯨꯗꯤ ꯇꯨꯃꯤꯟ ꯂꯩꯅꯦ ꯌꯥ
ꯐꯤꯁꯨꯅꯤ ꯍꯥꯏ ꯆꯠꯈꯤ ꯏꯁꯤꯡ ꯇꯥꯕꯒꯤ ꯉꯁꯤ ꯉꯁꯤ ꯏꯁꯤꯡ ꯇꯥꯕꯀꯣ ꯑꯗꯨꯅꯦ
ꯇꯥꯕ ꯀꯥꯟꯗ ꯁꯨꯗꯣꯛꯑꯣ ꯑꯗꯨꯗꯤ
ꯑꯁ ꯑꯗꯣ ꯑꯩꯈꯣꯏ ꯈꯣꯏ ꯐꯤ ꯁꯨꯔꯒ ꯂꯩꯔꯗꯤ ꯁꯤ ꯌꯕꯨꯗꯣ ꯑꯃꯨꯛ ꯂꯥꯛꯑꯒ ꯅꯣꯏ ꯐꯤ ꯁꯨꯔꯤꯔꯣ ꯏꯁꯤꯡ ꯃꯔꯥꯡ ꯀꯥꯏ ꯀꯣ ꯑꯃꯨꯛꯀ ꯍꯥꯏꯖꯤꯜꯂꯒ ꯀꯣ ꯂꯥꯛꯑꯒꯅꯦ
ꯑꯗꯨꯗꯤ ꯕꯀꯦꯠꯗ ꯂꯣꯏ ꯍꯣꯟꯖꯤꯜꯂꯒ ꯀꯥꯗ ꯁꯨꯗꯣꯛꯑꯣ
ꯍꯝ ꯍꯝ ꯑꯗꯨꯃꯥꯏꯅ ꯇꯧꯁꯦ ꯍꯥꯏꯅ ꯅꯍꯥꯥꯟꯗ ꯐꯥꯒꯤꯗꯧꯔꯒ ꯍꯥꯏꯔꯒ ꯂꯩꯕ ꯂꯩꯕꯥꯅꯤ ꯑꯗꯨꯨꯝ ꯍꯩꯃꯟꯕꯒꯤ ꯀꯣ ꯏꯁꯤꯡ ꯀꯩ ꯍꯥꯏꯗꯣꯏꯔꯕꯅꯤ ꯑꯗꯨꯝ ꯏꯁꯤꯡ ꯑ ꯄꯥꯏ ꯂꯩꯔꯗꯤ ꯃꯤ ꯑꯇꯥꯏꯕꯨꯁꯨ ꯍꯥꯏꯕ꯭ꯔꯥ ꯍꯥꯏꯗꯕ꯭ꯔꯥꯗꯤ ꯈꯪꯗꯦ ꯏꯕꯥꯅꯤꯕꯨꯗꯤ ꯍꯥꯏꯕꯗꯣ ꯍꯥꯏꯅꯤꯡꯕꯗꯣ ꯌꯥꯝꯅ ꯀꯩ ꯍꯥꯏꯗꯣꯔ ꯄꯨꯁ ꯉꯥꯡꯅꯤꯡꯕ ꯁꯥꯕ ꯑꯗꯨꯒꯤ ꯇꯥꯅꯤꯡ
ꯎꯝ ꯅꯣꯏꯔꯣꯝꯗꯗꯤ ꯏꯁꯤꯡ ꯌꯥꯝ ꯅꯨꯡꯉꯥꯏꯇꯦꯗ
ꯑꯗꯣ ꯍꯥꯏꯔꯒ ꯅꯣꯏ ꯑꯁ ꯑꯩꯁꯦ ꯕꯔꯥꯖꯦ ꯅꯣꯏꯅ ꯑꯁ꯭ꯋꯥꯏꯗ ꯂꯩꯀꯥꯏꯗ
ꯑꯗꯣ ꯉꯁꯤ ꯏꯟꯇꯔꯚꯌꯨ ꯆꯠ ꯄ ꯀꯥꯟꯗ ꯊꯤꯔꯣꯗꯅ ꯍꯜꯂꯛꯄꯒ
ꯀꯃꯥꯏꯅ ꯇꯧꯁꯤꯔ ꯍꯥꯏꯅ ꯈꯟꯕꯅꯦ ꯅꯍꯥꯟ ꯅꯪꯒꯤ ꯁꯥꯏꯗꯣ ꯍꯦꯔꯣꯗꯣ ꯍ ꯍ ꯊꯤꯌꯦ ꯍꯥꯏꯕ ꯅꯠꯇ꯭ꯔꯣ
ꯃꯣꯏ ꯇꯥꯡꯉꯤ ꯇꯥꯡꯉꯤ ꯂꯣꯏꯅ ꯍꯥꯏ ꯍꯧꯖꯤꯛꯁꯨ
ꯀꯃꯥꯏꯅ ꯀꯌꯥꯒꯤ ꯀꯌꯥꯔꯛ ꯍꯥꯏ ꯍꯥꯏꯕ꯭ꯔꯥ
ꯃꯔꯤꯒꯤꯁꯨ ꯂꯩꯑꯦ ꯑꯍꯨꯝꯒꯤꯁꯨ ꯂꯩꯑꯦ ꯑꯗꯨꯒ
ꯑꯍꯨꯝꯒꯤꯗꯤ ꯌꯥꯏꯗꯔꯨꯝ ꯑꯗꯣ ꯈꯔ ꯍꯥꯏꯕꯗꯤ ꯆꯥꯎꯔꯗꯤ ꯑꯩꯈꯣꯏ ꯍꯨꯝ ꯑꯗꯨꯝ ꯂꯩꯃꯤꯟꯅꯕ ꯌꯥꯏꯅ
ꯐꯪꯕ꯭ꯔꯥ ꯐꯪꯗꯕ꯭ꯔꯥ
ꯍꯣꯔꯦꯟ ꯍꯪꯒꯦ ꯑꯩꯗꯤ ꯁ꯭ꯋꯥꯏꯗꯁꯤ ꯂꯩꯕꯁꯦ ꯄꯥꯛ ꯅꯨꯡꯉꯥꯏꯇꯦꯕ ꯍꯥꯏꯕꯗꯤ ꯊꯕꯛꯁꯨ ꯇꯧ ꯊꯕꯛ ꯇꯧꯔꯗꯤ ꯁꯣꯏꯗꯅ ꯕꯖꯥꯔ ꯑꯦꯔꯤꯌꯥꯗ ꯇꯧꯔꯅꯤꯕ ꯐꯪꯉꯁꯨ ꯑꯗꯨꯒꯤ ꯑꯣꯇꯣ ꯕꯣꯔꯥꯒꯤ ꯈꯜꯂꯗꯤ ꯌꯥꯝ ꯆꯠꯀꯅꯤꯕ ꯑꯗꯨ ꯁꯔꯨꯛꯄꯨꯗꯤ ꯕꯖꯥꯔ ꯁ꯭ꯋꯥꯏꯗ ꯂꯩꯔꯒ ꯈꯣꯡꯅ ꯆꯠꯄ ꯅꯠꯇ꯭ꯔꯒ ꯑꯃꯔꯛ ꯑꯣꯇꯣ ꯆꯠꯄꯗꯨꯅ ꯁꯦꯐ ꯑꯣꯏꯅ ꯈꯜꯂꯒ ꯂꯩꯕꯅꯦ
ꯕꯖꯥꯔ ꯅꯛꯄꯗꯨꯗꯤ ꯐꯩꯗ
ꯊꯕꯛ ꯐꯪꯗꯕꯒꯤ ꯑꯩꯁꯦ ꯐꯔꯛ ꯇꯥꯔꯒ ꯂꯩꯕ ꯔꯦꯟ ꯆꯦꯟꯁ ꯇꯧꯔꯒ ꯊꯕꯛ ꯀꯨꯏꯅ ꯊꯤꯔꯒꯗꯤ ꯑꯃꯨꯛꯀ ꯄꯩꯁꯥ ꯌꯥꯝ ꯆꯪꯉꯅꯤꯅ ꯑꯗꯨꯅ
ꯇꯟꯕꯨ ꯇꯜꯂꯦꯗ
ꯈꯣꯡꯅ ꯆꯠꯄ ꯀꯥꯟꯗ ꯃꯤꯅꯤꯠ ꯀꯌꯥ ꯆꯠꯂꯤ ꯅꯣꯏꯗꯤ
ꯋꯥꯛꯀꯤꯡ ꯑꯣꯏꯅ ꯆꯠ ꯑꯗꯨꯝ ꯆꯥꯛ ꯆꯥ ꯇꯧꯔꯒ ꯋꯥꯛꯀꯤꯡ ꯆꯠꯄꯒꯨꯝ ꯃꯥꯂꯦꯅꯦ ꯍꯝ ꯍꯝ ꯂꯟꯁꯀꯨꯝ ꯅꯣꯏ ꯂꯟꯁꯀꯨꯝꯕꯤꯗꯤ ꯀꯔꯤ ꯄꯤꯌꯦ ꯅꯣꯏꯅ ꯂꯩꯕ꯭ꯔꯥ ꯅꯠꯇ꯭ꯔꯒ ꯎꯝ ꯂꯟꯁ ꯀꯃꯥꯏꯅ ꯇꯧꯒꯦ
ꯇ꯭ꯋꯦꯟꯇꯤ ꯇ꯭ꯋꯦꯟ ꯅꯨꯡꯇꯤꯗꯣ ꯅꯨꯡꯇꯤꯒꯤ ꯑꯗꯨꯝ ꯄꯤꯌꯦꯗꯅ ꯑꯗꯨꯅ ꯍꯦꯟꯅ ꯑꯗꯨꯗꯒꯤ ꯑꯃꯨꯛ ꯑꯦꯛꯁꯇ꯭ꯔꯥ ꯈꯥꯏꯗꯣꯛꯑꯒ ꯑꯗꯨꯝ ꯆꯥꯏ
ꯑꯥ ꯍꯥ ꯍꯥ ꯅꯨꯡꯉꯥꯏꯅ ꯀꯩꯀꯩ ꯆꯥꯕ
ꯑꯁ ꯃꯛꯇꯗꯤ ꯇꯟꯆꯥꯕ ꯌꯥꯎꯏ ꯑꯆꯥꯄꯣꯠ ꯀꯩꯀꯥꯔ ꯂꯩꯔ ꯂꯧꯔ ꯆꯠ ꯑꯥ ꯆꯥꯕ ꯌꯥꯎꯏ ꯑꯗꯨꯒ ꯃꯔꯛꯇꯅ ꯆꯥꯛ ꯄꯨꯔꯛꯑꯒꯀꯣ ꯆꯅꯥ ꯂꯧꯔ ꯆꯥꯏ
ꯎꯝ ꯇꯤꯐꯤꯟ ꯄꯨꯕꯅ ꯐꯥꯗ꯭ꯔꯣ ꯑꯗꯣ ꯇꯤꯐꯤꯟ ꯄꯨꯔꯒ ꯆꯅꯥꯒꯨꯝꯕ ꯀꯩ ꯍꯥꯏꯗꯣꯏꯔ ꯕꯣꯔꯥꯒꯨꯝꯕ ꯂꯧꯔꯒ ꯆꯥꯕꯗꯣ
ꯆ ꯂꯨꯝꯕꯅꯤꯅ ꯍꯟꯗꯛꯇꯤ ꯈ꯭ꯔꯥ ꯄꯨꯗ꯭ꯔꯦ ꯅꯍꯥꯗꯤ ꯄꯨꯕꯅꯤ ꯑ ꯁꯥꯕꯗ ꯁꯥꯕ
ꯉꯁꯤꯁꯦ ꯑꯃꯨꯛꯀ ꯅꯣꯡ ꯆꯨꯅꯤꯡꯉꯥꯏ ꯃꯥꯜꯂꯦ ꯃꯝꯂꯒ ꯂꯩꯔꯦ ꯅꯨꯡꯁꯥ ꯊꯣꯛ
ꯑꯩꯈꯣꯏ ꯗꯗꯤ ꯌꯥꯝ ꯁꯥꯏ ꯅꯨꯡꯁꯥ ꯌꯥꯝ ꯀꯜꯂꯦꯕ ꯍꯥ ꯍꯥ
ꯌꯧꯔꯕꯣ
ꯌꯧꯗꯧꯔꯦ
ꯒꯥꯔꯤ ꯃꯈꯣꯟꯁꯤꯗꯤ ꯅꯣꯏꯒꯤ ꯂꯝꯕꯤꯁꯦ ꯌꯥꯝ ꯀꯣꯏꯍꯦ ꯎꯝ ꯅꯍꯥꯟ ꯆꯠꯄꯗꯣ ꯑꯩꯗꯤ ꯈꯪ ꯑꯃꯔꯛ ꯑꯃꯔꯛ ꯈꯛꯇ ꯆꯠꯄꯅꯤꯅ ꯑꯩꯗꯤꯀꯣ ꯍꯧꯖꯤꯛ ꯑꯩ ꯆꯠꯂ ꯑꯗꯨꯗꯤ ꯃꯥꯡꯔꯅꯤ ꯍꯥ ꯍꯥ ꯈꯪꯗꯦ ꯂꯝꯕꯤꯗꯣ
ꯆꯠꯄꯗꯣ ꯑꯗꯨ ꯂꯝꯕꯤꯗꯨꯗꯤ ꯆꯠꯇ꯭ꯔꯦꯕ ꯑꯩꯅ ꯒꯣꯗꯥꯎꯟꯗ ꯂꯩꯔꯤꯅꯤꯅꯀꯣ
ꯑꯣ ꯅꯣꯏꯒꯤ ꯐꯥꯔꯃꯥꯁꯤꯗ ꯃꯐꯝꯁꯨ ꯈꯪꯗꯦꯕ ꯅꯍꯥꯟ ꯑꯗꯣ ꯁ꯭ꯋꯥꯏꯗꯅꯦ ꯍꯥꯏꯔꯒ ꯇꯥꯛꯄꯤꯕꯁꯨ ꯑꯩ ꯀꯥꯎꯔꯦ ꯑꯃꯨꯛꯀ ꯑꯁꯤ ꯂꯥꯡ ꯂꯥꯡꯒꯣꯜꯚ꯭ꯌꯨ ꯂꯩꯌꯦ ꯍꯣꯏ ꯈꯪꯉꯦ ꯑꯗꯨꯗꯣ ꯑꯗꯨꯗꯨꯋꯥꯏ ꯅꯛꯄ꯭ꯔꯥ ꯑꯣ ꯆꯥꯎꯕ꯭ꯔꯥ ꯐꯥꯔꯃꯥꯁꯤꯗꯣ
ꯆꯥꯎꯗꯦꯍꯦ
ꯑꯗꯨꯝ ꯃꯔꯣꯛ ꯁꯔꯣꯛ ꯃꯇꯥꯏꯗꯔꯥ ꯍꯥꯏꯕ
ꯈꯤꯇꯪ ꯆꯪꯅꯤ
ꯑꯣ ꯑꯗꯨꯒꯤ ꯑꯣꯏꯔꯝꯒꯅꯤ ꯁꯣꯔꯣꯛꯇꯒꯤ ꯎꯔꯝꯔꯣꯏꯀꯣ ꯑꯗꯨꯗꯤ ꯎꯝ ꯑꯗꯨꯒ ꯑꯣꯏꯔꯝꯒꯅꯤꯕ ꯅꯍꯥꯟꯗꯣ ꯅꯍꯥꯟ ꯁꯇꯔꯗꯦꯗꯗꯤ ꯏꯕꯥꯅꯤ ꯏꯟꯇꯔꯚꯤꯌꯨ ꯑꯃ ꯆꯠꯂꯦ ꯍꯥꯏꯕꯗꯣ ꯑꯗꯨꯗ ꯆꯠꯄꯅꯤꯕꯗꯣ ꯅꯣꯏꯒꯤ ꯐꯥꯔꯃꯁꯤ ꯀꯗꯥꯏ ꯋꯥꯏꯗꯔꯣ ꯍꯥꯏꯅꯗꯤ ꯈꯜꯂꯒꯗꯤ ꯌꯦꯡꯗꯤ ꯌꯦꯡꯕꯅꯦꯕ ꯗ ꯈꯪꯗꯕ
ꯍꯣꯏ ꯑꯩꯈꯣꯏꯒꯤ ꯃꯥꯍꯩꯒꯤ ꯃꯃꯤꯡꯗꯣ ꯇꯝꯅꯤꯅꯀꯣ
ꯑꯗꯨꯃꯥꯏ ꯑꯗꯨꯗꯤ ꯀꯁꯇꯃꯔ ꯂꯥꯛꯑꯗꯤ ꯀꯃꯥꯏꯅ ꯍꯥꯏꯗꯣꯏꯕ ꯑꯁꯤ ꯀꯁ ꯍꯥꯏꯕꯗꯤ ꯅꯣꯏꯒꯤ ꯗꯨꯀꯥꯟꯒꯤ ꯃꯤꯡ ꯌꯥꯎꯗ꯭ꯔꯗꯤ
ꯂꯥꯛꯄꯁꯤꯡꯅꯤꯅ ꯑꯗꯨꯝ ꯈꯪꯉ ꯂꯥꯛ ꯆꯪꯕꯗꯣ
ꯑꯣ ꯑꯗꯨ ꯑꯣꯏꯔꯁꯨ ꯃꯤꯡꯊꯦꯠꯂꯣ ꯍꯥꯏꯌꯣꯅꯦ ꯃꯤꯡꯊꯦꯠꯂꯗꯤ ꯑ ꯍꯥꯏꯕ ꯗꯤ ꯒꯨꯒꯜ ꯃꯦꯞꯒꯨꯝꯕꯗ ꯊꯤꯕꯗꯨꯒꯨꯝꯕ ꯑꯗꯨꯝ ꯂꯥꯏꯔꯅꯤꯅ ꯃꯤꯁꯤꯡꯅ ꯅꯤꯡꯁꯤꯡꯅꯤꯉ
ꯀꯗꯧ ꯍꯣꯏꯕꯤꯌꯦ
ꯑꯁ ꯑꯗꯨꯃꯥꯏꯅ ꯊꯦꯠꯄꯕꯨ ꯂꯤꯛꯄꯥꯔꯥꯅꯦ ꯍꯍꯥ ꯂꯣꯏꯔꯦ ꯅꯣꯏꯒꯤꯁꯨ ꯇꯣꯂꯣꯞ ꯆꯥꯎꯔ ꯍ ꯍ ꯍ
ꯌꯥꯏ ꯌꯥꯏ ꯐꯔꯦꯅꯦ ꯍꯣꯔꯦꯟ ꯑꯃꯨꯛ ꯇꯧꯔꯛꯑꯣ ꯅꯪ ꯑꯗꯨꯗꯤ
ꯍꯣꯏ ꯍꯣꯏ ꯍꯣꯏ ꯎꯝ ꯑꯁꯤꯔꯣ
ꯍꯣꯏ ꯍꯣꯏ ꯊꯝꯃꯦ ꯊꯝꯃꯦ